ꯀ ꯎꯝ
ꯅꯨꯡꯉꯥꯏꯔꯤꯕ꯭ꯔꯣ
ꯃꯥꯦ
ꯀꯔꯤ ꯀꯔꯤ ꯏꯟꯁꯥꯡꯗꯤ ꯆꯥꯕꯤꯔꯦ ꯉꯁꯤꯕꯣ
ꯍꯥꯏꯌꯣ
ꯀꯔꯤ ꯀ꯭ꯔꯤ ꯏꯟꯁꯥꯡ ꯍꯣꯠꯅꯔꯒꯦ ꯉꯁꯤꯕꯣ
ꯑ ꯁꯥ ꯑꯖꯤ ꯗꯨꯀꯥꯟ ꯇ ꯂꯥꯏꯌꯦ
ꯅꯨꯡꯉꯥꯏꯔꯦꯀꯣ ꯅꯣꯏꯁꯦ
ꯑ
ꯌꯥꯝ ꯅꯨꯡꯉꯥꯏꯈ꯭ꯔꯦꯅꯦ
ꯀ꯭ꯔꯤ ꯇꯧ
ꯀꯣꯏꯔꯥꯛꯄ ꯌꯥꯒꯦꯔꯣ ꯉꯁꯤꯕꯣ
ꯀꯣꯏꯔꯛ ꯅꯤꯡꯔꯗꯤ ꯀꯣꯏꯔꯛ ꯑꯣ ꯑꯗꯣ ꯑꯩ ꯎꯝ ꯎꯝ ꯕꯝꯗꯀꯣ ꯐꯃꯨꯡꯗꯀꯣ ꯑꯩꯒꯤ ꯕꯦꯛ ꯑ ꯋꯥꯏꯠ ꯑꯃ ꯂꯩꯕꯅꯦ ꯑꯗꯣ ꯎꯝ ꯀꯥꯡꯕꯤꯌꯣ
ꯅꯪ ꯅꯪ ꯅꯪꯁꯨꯀꯣ ꯀꯨꯡꯀꯦꯡ ꯀꯨꯡꯀꯦꯡ ꯀꯨꯡꯀꯦꯡ ꯇꯧꯕꯗꯣ
ꯑꯣ ꯇꯥꯔꯕ
ꯇꯥꯏ ꯇꯥꯕꯗꯤ ꯇꯥꯏꯕ
ꯑꯩꯀꯤ ꯑꯩꯒꯤ ꯄ꯭ꯂꯦꯛꯗꯣ
ꯍꯣꯏ
ꯑ ꯐꯦꯜꯕꯤꯌꯣ ꯍꯥꯏꯕꯅꯦ
ꯀꯔꯤꯕꯥ
ꯑꯩꯒꯤ ꯕꯦꯒꯗꯣ
ꯑꯕ꯭ꯂꯨꯗꯨꯔꯣ
ꯕ꯭ꯂꯨ ꯅꯠꯇꯕ ꯍ꯭ꯋꯥꯏꯠꯗꯣ
ꯑꯣ ꯅꯪ ꯀꯥꯏꯗ ꯊꯝꯕ
ꯑꯩ ꯕꯝꯗ ꯊꯝꯕꯅꯦ
ꯑꯣ
ꯐꯧꯒꯦ ꯐꯧꯒꯦ ꯗꯨꯀ ꯀꯔꯤ ꯀꯔꯤ ꯇꯧꯕꯤꯌꯣꯕ
ꯑꯗꯨ ꯀꯪꯅꯤꯡꯉꯥꯏ ꯐꯥꯎꯕꯤꯌꯣ ꯑꯩꯒꯤ ꯐꯨꯔꯤꯠ ꯑꯅꯤꯁꯨ ꯂꯩꯕꯅꯦ ꯑꯗꯨꯗ
ꯉꯔꯥꯡ ꯑꯩ ꯄꯨꯁꯤꯟ ꯑꯩ ꯉꯔꯥꯡ ꯄꯨꯁꯤꯟꯕꯗꯨꯣ ꯀꯪꯗꯕ꯭ꯔꯣ
ꯍꯣꯏ ꯀꯪꯗꯦ
ꯑ ꯑꯩꯗꯤ ꯑꯗꯨ ꯑꯣꯏꯔꯗꯤ ꯑꯩꯒꯤ ꯐꯨꯔꯤꯠ ꯑꯁꯪꯕ ꯑꯃꯗꯨꯁꯨ ꯁꯨꯛ ꯑꯣꯏꯔꯝꯃꯨꯅꯤ ꯀꯪꯉꯔꯣꯏ ꯀꯣ ꯀꯪꯉꯝꯃꯣꯏꯀꯣꯏ ꯅꯪꯅ ꯂꯤꯠꯀꯅꯣ ꯅꯨꯡꯁꯤꯠ ꯁꯤꯠꯄꯒꯤ ꯇꯥꯗꯅꯤꯡꯉꯥꯏ ꯁꯦꯝꯕꯤꯕꯗꯣ
ꯑ ꯑꯗꯨꯕꯨꯗꯤ ꯀꯪꯉꯦ ꯑꯗꯣ ꯑꯩꯒꯤ ꯐꯔꯤꯠ ꯑꯅꯤꯗꯣ ꯈꯔ ꯑ ꯀꯪꯗꯕꯀꯣ ꯀꯖꯣꯕꯪꯗ ꯔꯥ ꯗꯨ ꯀꯪꯗꯕ ꯂꯩꯑꯦ
ꯍꯣꯏ ꯌꯦꯡꯔꯒ ꯀꯪꯗꯕ ꯃꯈꯩꯗꯣ ꯐꯧꯕꯤꯒꯦꯁꯦ
ꯍꯣꯏ ꯑꯥꯍ
ꯑꯩꯁꯨ ꯊꯕꯛ ꯀꯩꯅꯣ ꯂꯣꯏꯁꯤꯜꯂꯒ ꯑꯁꯤ ꯅꯕꯣꯛ ꯈꯣꯏꯗ ꯀꯣꯏꯔꯛꯄ ꯉꯁꯤ ꯂ ꯍꯥꯥ
ꯀꯗꯥꯏꯗ ꯀꯣꯏꯔꯛ ꯀꯣꯏꯕꯔꯥ
ꯅꯕꯣꯛ ꯃꯅꯥꯛꯇ
ꯑꯣ
ꯌꯨꯝ ꯃꯊꯛꯇ ꯅ ꯀꯣꯏꯔꯒ ꯁꯤ ꯀꯩꯅꯣ ꯎꯝ ꯉꯁꯤ ꯂꯥꯏ ꯈꯨꯔꯨꯝꯕ ꯂꯥꯛꯀꯗꯕ ꯃꯤꯁꯤꯡꯒꯤꯅꯦ ꯑꯆꯥꯄꯠ ꯀꯩꯅꯣ ꯑꯩꯈꯣꯏꯗ ꯂꯧꯁꯦꯅ ꯗꯣꯅꯠꯁꯇ ꯂꯧꯁꯦ ꯁꯔꯒ ꯃꯣꯏ ꯉꯁꯤ ꯁꯦꯝꯗꯦ ꯑꯗꯨꯒꯤ ꯎ ꯀꯩꯅꯣ ꯆꯨꯖꯥꯛ ꯌꯣꯜꯂꯛꯄ ꯃꯤ ꯌꯥꯎꯕꯀꯣ ꯗ ꯆꯖꯕ ꯊꯣ ꯂꯧ ꯂꯨꯄꯥ ꯆꯅꯤꯒꯤ ꯃꯣꯏ ꯂꯧꯈ꯭ꯔꯦ ꯂꯧꯗꯅ ꯍꯧꯖꯤꯛ ꯐꯨꯠꯀꯦ ꯇꯧꯔꯤ
ꯑꯣ ꯂꯉꯅꯤ
ꯎꯝ ꯀꯩꯅꯣ ꯅꯤꯄꯥꯂꯤ ꯑꯣꯏꯕꯅꯤꯅ ꯆꯨꯖꯥꯛꯇꯣ ꯆꯥꯛꯍꯥꯎ ꯅꯠꯇꯕꯅꯤꯅ ꯅꯞꯇꯕꯅꯤ ꯅꯄ ꯑꯗꯨꯅ ꯍꯥꯎꯗꯤ ꯍꯥꯎꯕꯀꯣ
ꯑ ꯂꯦꯝꯕ꯭ꯔꯗꯤ ꯑꯩꯒꯤꯁꯨ ꯍꯥꯞꯄꯤꯌꯨ ꯑꯃꯈꯛꯈ꯭ꯔꯦ
ꯅꯦꯃꯗꯤ ꯍꯥꯞꯀꯦ ꯂꯦꯝꯗꯨꯗꯤ ꯍꯥꯞꯀꯦ ꯏꯆꯥꯒꯤ ꯍꯥꯞꯇꯔꯥ ꯀꯅꯥꯒꯤ ꯍꯥꯞꯇꯣꯏꯅꯣ
ꯑꯩ ꯍꯣꯏꯅꯦ ꯍꯥꯞꯀꯗꯕꯅꯤꯅꯦ
ꯑꯝ ꯏꯆꯥ ꯃꯤꯌꯥꯝ ꯊꯕꯛ ꯋꯥꯔꯒ ꯂꯥꯛꯄ ꯃꯇꯝꯗ ꯆꯥꯅꯤꯡꯉꯥꯏꯀꯣ ꯍꯥꯞꯀꯦ ꯍꯥꯞꯀꯦ ꯏꯃꯥ ꯆꯥꯗ꯭ꯔꯁꯨꯅꯦ ꯏꯃꯥ ꯏꯃꯥ ꯆꯥꯕ ꯁꯔꯨꯛ ꯇꯣ ꯏꯆꯥꯁꯤꯡꯒꯤ ꯊꯝꯒꯦꯕ
ꯍꯣꯏ ꯍꯣꯏ
ꯅꯣꯏꯒꯤꯅꯦ ꯎ ꯀꯔꯤ ꯀꯩꯅꯣ ꯏꯟꯁꯥꯡ ꯉꯔꯥꯡ ꯆꯥꯕꯗꯣ ꯀꯔꯤ ꯀꯔꯤ ꯃꯊꯦꯜ ꯑꯣꯏꯅ ꯆꯥꯒꯦ
ꯌꯦꯟ ꯈꯛꯇꯅꯤꯗ ꯑꯗꯨꯒ ꯃꯣꯏꯅ ꯊꯣꯡꯕ ꯀꯦꯔꯥ ꯄꯨꯡꯃꯥ ꯄꯃꯥ ꯅꯨꯏꯗꯣ ꯇꯒ ꯄꯗꯤ ꯍꯣꯏ ꯃ ꯃꯅꯥꯕꯤꯟꯗꯤꯁꯥꯏꯦ
ꯑꯁ ꯑꯗꯨ ꯌꯥꯝ ꯍꯥꯎꯕꯅꯦ ꯑꯗꯣ ꯀꯔꯤ ꯀꯔꯤ ꯀꯩꯅꯣ ꯉꯥꯔꯤꯒꯨꯝꯕ ꯊꯛꯄ꯭ꯔꯥ ꯑꯗꯨꯅ ꯈꯔ ꯅꯠꯇ꯭ꯔꯒ ꯆꯝꯊꯣꯡ ꯑꯣꯏꯅ ꯊꯣꯡꯕ꯭ꯔꯥ
ꯆꯝꯊꯣꯡꯅꯤ
ꯑꯁ ꯌꯥꯝ ꯍꯥꯎꯕꯅꯦ ꯑꯗꯨꯁꯨ ꯆꯥꯅꯤꯡꯉꯤ ꯀꯩꯅꯣ ꯉꯁꯤ ꯀꯩꯅꯣ ꯇꯧꯔꯗꯤ ꯑꯗꯣ ꯃꯦꯔꯦꯟ ꯃꯅꯥꯗꯣ ꯍꯦꯛꯂꯒ ꯀꯩꯅꯣ ꯎ ꯑꯗꯨ ꯑꯩꯈꯣꯏꯁꯨ ꯆꯥꯁꯤꯅ ꯅꯨꯡꯊꯤꯟ
ꯍꯦ ꯍꯣꯏ ꯆꯕ ꯌꯥꯏ
ꯎꯝ ꯐꯪꯗ꯭ꯔꯗꯤ ꯆꯁꯤꯀꯣ
ꯎꯝ ꯍꯜꯂꯛꯄ ꯀꯥꯟꯗꯀꯣ ꯌꯦꯡꯂꯒ ꯂꯥꯛꯀꯦ
ꯑꯦ ꯑꯩꯅ ꯅꯪꯉꯣꯟꯗ ꯅꯪꯅ ꯑꯌꯨꯛ ꯀꯩꯅꯣ ꯄꯤꯔꯝꯕꯗꯣ ꯏꯟꯁꯥꯡ ꯂꯧꯅꯤꯡꯉꯥꯏ ꯅꯪꯉꯣꯟꯗ ꯀ ꯑꯗꯨ ꯄꯤꯔꯝꯂꯗꯤ ꯐꯥꯗꯕ
ꯏꯉꯣꯗ ꯂꯩꯌꯦꯗꯥ
ꯕꯔꯦꯟꯗꯤꯗꯣ ꯈꯔ ꯄꯨꯔꯛꯑꯣꯀꯣ ꯕꯔꯦꯟꯗꯤ ꯂꯩꯔꯗꯤ ꯇꯤ ꯑꯗꯨꯝ ꯌꯥꯔꯦ
ꯑꯣ ꯑꯣ
ꯕꯦꯔꯦꯟꯗꯤꯗꯨꯗꯤ ꯑꯗꯨꯝ ꯆꯥꯛ ꯌꯥꯝ ꯆꯪꯉꯦꯕ
ꯃꯩꯔꯦꯡ ꯃꯅꯥꯗꯣ ꯂꯩꯕ꯭ꯔꯥꯅꯦ
ꯃꯦꯔꯦꯟ ꯃꯅꯥꯁꯤ ꯌꯨꯝ ꯃꯈꯥꯒꯤꯁꯦ ꯈꯔ ꯌꯦꯡꯒꯦ ꯌꯦꯡꯑꯒ ꯂꯩꯔꯗꯤ ꯆꯥꯒꯦ ꯑꯦ ꯏꯃꯥꯈꯣꯏ ꯉꯁꯤ ꯂꯧꯔꯒ ꯆꯥꯔꯦ ꯍꯥꯏꯕ꯭ꯔꯥ ꯈꯪꯗꯦ
ꯑꯣ
ꯁꯣꯔꯣꯛ ꯃꯅꯥꯛꯇ ꯂꯝꯕꯤ ꯃꯅꯥꯛꯇ ꯇꯥꯕ ꯃꯈꯥꯒꯤꯗꯣ ꯑꯗꯨꯗ ꯌꯦꯡꯁꯦ ꯑꯗꯨꯗꯁꯨ ꯌꯥꯝ ꯌꯥꯝ ꯂꯩꯔꯝꯝꯕꯅꯦꯕ ꯃꯤꯅ ꯂꯝꯕꯤ ꯆꯠ ꯆꯠꯊꯣꯛ ꯆꯠꯁꯤꯟ ꯇꯧꯕꯁꯤꯡꯅ ꯂꯧꯗ꯭ꯔꯗꯤ ꯍꯦꯛꯇ꯭ꯔꯗꯤ ꯌꯥꯝ ꯂꯩꯒꯅꯤ
ꯑꯝ
ꯅꯣꯏ ꯉꯔꯥꯡ ꯌꯦꯟꯁꯥ ꯆꯥꯕꯗꯣ ꯌꯦꯟꯁꯥꯗꯣ ꯀꯔꯝ ꯍꯥꯏꯅ ꯊꯣꯡꯒꯦ
ꯑ ꯈꯪꯗꯦꯗ ꯑꯩꯈꯣꯢ ꯏꯕꯨꯡꯅ ꯊꯣꯡꯕꯒꯤꯀꯣ ꯐ꯭ꯔꯥꯏ ꯇꯧꯔꯒ ꯆꯥꯏꯌꯦ
ꯑꯣ
ꯗꯤꯞ ꯐ꯭ꯔꯥꯏ ꯑꯣꯏꯅ ꯇꯧꯕ꯭ꯔꯥ ꯑꯗꯨ ꯅꯠꯇ꯭ꯔꯒ ꯃꯍꯤ ꯈꯔ ꯌꯥꯎꯅ
ꯃꯍꯤ ꯈꯔ ꯌꯥꯎꯋꯦ ꯑꯂꯨ ꯍꯥꯞꯇꯦ
ꯑꯣ
ꯍꯧꯔꯝꯅꯤ
ꯑꯥ ꯌꯦꯟꯁꯨ ꯑꯅꯤ ꯑꯣꯏꯕꯀꯣ ꯑꯗꯨꯒꯤ ꯑꯩꯈꯣꯏ ꯆꯥꯕꯁꯨ ꯉꯝꯗ꯭ꯔꯦ
ꯑꯣ ꯌꯦꯟꯗꯣ ꯆꯥꯎꯕꯒꯤ ꯑꯣꯏꯔꯝꯅꯦ
ꯍꯣꯏ
ꯀꯦꯖꯤ ꯀꯌꯥ ꯀꯌꯥ ꯇꯥꯕ
ꯈꯪꯗꯦ ꯀꯦꯖꯤ ꯑꯅꯤ ꯃꯈꯥꯏ ꯑꯅꯤ ꯃꯈꯥꯏꯔꯥ ꯑꯅꯤꯗ ꯋꯥꯟ ꯊꯥꯎꯖꯟ
ꯅꯣꯏ ꯃꯤ ꯀꯌꯥ ꯃꯤ ꯀꯌꯥ ꯆꯥꯕ ꯉꯔꯥꯡ
ꯑꯥ ꯃꯤ
ꯃꯤ ꯇꯔꯥ ꯇꯔꯥꯥ ꯁꯨꯗꯦ
ꯇꯥꯁꯨꯗꯦ ꯇꯥꯔꯨꯛ ꯈꯛꯇꯅꯦ
ꯑꯣ ꯑꯗꯨꯗꯤ ꯅꯣꯏ ꯉꯝꯃꯣꯢꯍꯦ ꯃꯤ ꯈꯔ ꯌꯥꯝꯔꯗꯤ ꯑꯗꯨꯝ ꯆꯥꯕ ꯌꯥ ꯂꯣꯏꯊꯣꯛꯀꯅꯦꯕ
ꯇꯔꯗ꯭ꯔꯥ ꯑꯩꯈꯣꯏ ꯄꯤꯗꯣꯣꯟꯒ ꯑꯩꯈꯣꯏ ꯏꯆꯦꯒ ꯑꯩꯈꯣꯏ ꯑꯍꯨꯝ ꯔꯊꯥꯏ ꯂꯨꯡꯒꯥ ꯨꯡꯁꯟꯔꯤꯌꯒꯥ ꯑꯁꯟ ꯃꯣꯏ ꯃꯔꯤ
ꯑꯣ ꯑꯩꯁꯦ ꯉꯁꯤ ꯅꯨꯃꯤꯠꯒꯤꯁꯤꯦ ꯄꯥꯝꯃꯨꯕꯒꯤꯀꯣ ꯁꯤ ꯕꯣꯛꯅꯔꯒ ꯇꯧꯔꯤꯁꯅꯦ
ꯎ
ꯅꯠꯇ꯭ꯔꯗꯤ ꯑꯩ ꯍꯣꯔꯦꯟ ꯁꯤ ꯀꯩꯅꯣ ꯇꯥꯛ ꯀꯨꯝꯕ ꯃꯇꯝꯗ ꯏꯔꯨꯒꯅꯤ ꯑꯃꯨꯛꯀ
ꯑꯣ
ꯍꯣꯏ ꯁꯥꯕꯗꯣ ꯁꯥꯕꯗꯣ ꯅꯣꯏ ꯗꯨꯀꯥꯟ ꯃꯅꯨꯡꯗ ꯐꯝꯃꯒꯤꯦ ꯅꯣꯏꯗꯤ ꯏꯪꯡꯂꯝꯅꯦ
ꯍꯣꯏ ꯏꯉꯦ ꯃꯤ ꯂꯥꯛꯇꯕꯒꯤ ꯑꯗꯨꯝ
ꯗꯤꯅ ꯎꯝ ꯅꯨꯃꯤꯠ ꯌꯥꯝ ꯁꯥꯕꯗꯤ ꯅꯠꯇꯕ ꯑꯗꯨꯝ ꯍ꯭ꯌꯨꯃꯤꯠ ꯑꯣꯏꯕꯗꯣ ꯉꯁꯤ ꯉꯁꯤꯒꯤ ꯋꯦꯗꯔꯁꯦ ꯌꯥꯝ ꯍꯤꯌꯨꯃꯤꯠ ꯑꯣꯏꯌꯦ ꯎꯃꯥꯡ ꯅꯞ ꯅꯞ ꯇꯧꯕꯗꯣ
ꯑꯥ
ꯌꯥꯝ ꯊꯣꯛꯄꯁꯨ ꯅꯠꯇꯕ ꯃꯃꯥꯡꯗꯣ ꯖꯣꯔꯣ ꯖꯣꯔꯣ ꯇꯥꯔꯗꯤ ꯈꯔ ꯐꯩ ꯑꯗꯨ ꯅꯠꯇꯕꯅꯤꯅ ꯀꯩꯅꯣ ꯌꯥꯝ ꯅꯞ ꯅꯞ ꯇꯧꯗꯣ
ꯀꯔꯤ ꯍꯥꯏꯕ ꯑꯃꯨꯛꯀ ꯍꯥꯏꯔꯛꯑꯣꯕ
ꯍꯃꯥꯡ ꯑꯁꯤ ꯅꯨꯃꯤꯠꯁꯦ ꯎꯁꯥꯁꯦ ꯌꯥꯝ ꯀꯟꯅ ꯊꯣꯛꯇꯦꯕ ꯊꯠꯇ꯭ꯔ ꯅꯠꯇ꯭ꯔꯒ ꯍꯍꯨꯝ ꯌꯥꯝ ꯌꯨꯅꯤꯠ ꯇꯧꯋꯦꯕ ꯑꯁꯦ
ꯍꯣꯏ ꯑꯗꯣ ꯅꯪꯗꯤ ꯎ ꯃꯅꯥꯛꯇ ꯂꯩꯔꯝꯅꯤ ꯎ ꯄꯥꯝꯕꯤ ꯃꯅꯥꯛꯇ ꯈꯣꯔ ꯂꯩꯔꯝꯅꯦ ꯎ ꯄꯥꯝꯕꯤ ꯃꯅꯥꯛꯇ ꯅꯨꯡꯁꯤꯠ ꯌꯥꯏꯔꯒ ꯐꯪꯉꯝꯅꯦꯕ ꯀ ꯅꯪ ꯀꯔꯤ ꯆꯥꯔꯒ ꯏꯕ꯭ꯔꯥ
ꯁꯅꯥꯇꯣꯟꯕꯤ ꯁꯅꯥ ꯑꯃꯃꯨ
ꯅꯪ ꯀꯔꯤ ꯆꯥꯒꯗ ꯏꯕ꯭ꯔꯥ
ꯅꯪ ꯅꯉꯣꯟꯗ ꯀꯩꯅꯣ ꯅꯪꯒꯤ ꯅꯀꯨꯕꯣꯛꯅ ꯑꯉꯥꯡ ꯑꯣꯏꯔꯤꯉꯩꯗ ꯁꯅꯥꯃꯨꯕꯤ ꯀꯧꯕ ꯅꯠꯇ꯭ꯔꯣ
ꯁꯅꯥ ꯑꯃꯅ ꯃꯁꯛ ꯐꯖꯔꯒ ꯈꯔꯗꯤ ꯃꯨꯕꯒꯤ ꯁꯅꯥ ꯁꯅꯥ ꯑꯃꯨꯕꯅꯦꯅ
ꯑꯗꯨꯒꯤ ꯄꯨꯄꯨꯅ ꯁꯥꯎꯕꯗꯣ ꯃꯗꯦꯅ ꯄꯨꯄꯨꯅ ꯁꯥꯎꯕꯗ ꯁꯨꯃꯥꯏꯅ ꯀꯥꯎꯅꯨ ꯍꯥꯏꯅ
ꯑ
ꯑꯩꯁꯨ ꯍꯧꯖꯤꯛꯇ ꯅꯤꯡꯁꯤꯡꯕꯗꯣ ꯁꯅꯥ ꯀꯩꯅꯣ ꯅꯪꯉꯣꯟꯗ ꯍꯦꯛ ꯍꯦꯛ ꯅꯣꯏ ꯈꯔꯅꯥ ꯎ
ꯃꯁꯅꯥ ꯍꯟꯅꯀꯣ ꯑꯕꯣꯏꯗ ꯍꯦꯛ ꯅꯤꯡꯁꯤꯡꯕꯗ ꯅꯨꯡꯁꯤꯔꯛꯑꯦꯕ
ꯅꯪ ꯀꯔꯤ ꯇꯧꯔꯒ ꯂꯩꯕ꯭ꯔꯥ ꯍꯧꯖꯤꯛꯁꯦ
ꯑꯩ ꯀꯩꯁꯨ ꯇꯧꯗꯦ ꯅꯨꯡꯁꯥ ꯁꯥꯕꯒ ꯑꯗꯨꯝ ꯌꯥꯝ ꯍꯤꯋꯤꯠ ꯇꯧꯕꯒꯤꯀꯣ ꯀꯩꯅꯣ ꯑꯩꯈꯣꯏꯒꯤ ꯆꯒꯤ ꯎꯄꯥꯥꯝꯕꯤ ꯃꯅꯥꯛ ꯃꯈꯥꯒꯤꯗꯣ ꯑꯗꯨꯗ ꯐꯝꯂꯂꯦ
ꯑꯗꯨꯗ ꯋꯥꯏꯁꯠꯄ ꯃꯈꯀꯣꯟ ꯇ ꯏꯗ
ꯍꯣꯏ ꯑꯩꯅꯨꯀꯣ ꯀꯔꯤꯅꯣ ꯃꯅꯥ ꯐꯝꯂꯒ ꯊꯣꯏꯗꯣꯛꯄ
ꯑ ꯑꯣꯏꯔꯝꯅꯦꯕ ꯑꯩꯒꯤ ꯁꯦ ꯌꯥꯝꯅ
ꯁꯤꯡꯉꯦꯕ ꯀꯣ ꯎꯝ ꯅꯣꯏ ꯕꯕꯣꯛꯁꯨ ꯌꯥꯝ ꯋꯥꯏꯕ ꯑꯗꯨꯒꯤ ꯕꯕꯨꯕꯣꯛꯀꯤ ꯊꯕꯛꯁꯨ ꯈꯔ ꯄꯥꯡꯒꯦꯅ ꯑꯩ ꯑꯩꯁꯦ ꯄꯥꯡꯗ꯭ꯕꯅꯤ
ꯍꯣꯏ
ꯑꯗꯨ꯭ꯔꯥꯅꯦ ꯅ ꯕꯤꯕꯄꯣ
ꯐꯣꯏꯗ ꯍꯣꯏ
ꯃꯪꯗꯀ ꯎꯗ꯭ꯔꯣ
ꯍꯥꯥ
ꯃꯪꯗ ꯀꯥ ꯎꯗ꯭ꯔꯣ ꯅꯣꯏ ꯕꯕꯣꯛꯕ
ꯑꯩꯗꯤ ꯎꯗꯦꯗ
ꯎꯝ
ꯀꯃꯥꯏꯅ ꯇꯧꯕ ꯆꯠꯂꯣ ꯈꯪꯗꯦ ꯑꯩꯈꯣꯏ ꯑꯩꯈꯣꯏꯅꯗꯤ ꯅꯤꯡ ꯁꯤꯡꯉꯦ ꯑꯗꯣ ꯃꯥꯅꯗꯤ ꯅꯤꯡꯁꯤꯡꯗꯕꯖꯥꯠꯥ
ꯎꯝ ꯅꯪ ꯏ ꯅ ꯃꯥ ꯇ